ꯇꯥꯕꯔꯣ ꯃꯔꯣꯛ
ꯇꯥꯏ ꯇꯥꯏ ꯃꯔꯨꯞ ꯃꯔꯨꯞꯀꯤ ꯈꯣꯟ ꯖꯦꯟ ꯑꯁ
ꯑ ꯑꯩꯁꯨ ꯃꯔꯨꯞꯁꯨ ꯃꯔꯨꯞꯀꯤꯁꯨ ꯇꯗ ꯀꯣꯏꯔꯦ ꯄꯨꯛꯅꯤꯡꯕꯨ ꯅꯤꯡꯁꯤꯡ ꯉꯁꯤ ꯁꯤꯁꯦ ꯅꯤꯡꯁꯤꯡꯉꯝꯕꯅꯤꯅ ꯑꯩꯁꯦ ꯌꯥꯝ ꯆꯥꯟꯅꯅ ꯀꯣꯜꯕꯨ ꯇꯧꯔꯦ ꯃꯔꯨꯞꯁꯤꯅ
ꯃꯥꯅꯦ ꯃꯔꯨꯞꯁꯦ ꯑꯩ ꯀꯥꯎ ꯑꯃꯗꯧꯔꯛꯑꯦꯅꯤ ꯃꯔ ꯑꯩꯅ ꯀꯣꯛ ꯂꯤꯁꯤꯡ ꯑꯉꯅꯤ ꯃꯔꯛꯇ
ꯎꯝ ꯀꯥꯎꯗꯦ ꯀꯥꯎꯗꯦ ꯃꯔꯨꯅꯕꯨ ꯀꯥꯎꯕꯗꯤ ꯈꯪꯗꯦ ꯑꯩꯗꯤ ꯀꯥꯎꯗꯦ ꯀꯣ
ꯃꯔꯨꯞ ꯑꯗꯨ ꯍꯧꯖꯤꯛꯐꯥꯎ ꯀꯃꯥꯏꯅ ꯇꯧꯔꯤꯒꯦ ꯅꯨꯡꯉꯥꯏꯔꯤꯕꯥ ꯀꯃꯥꯏꯅ ꯇꯧꯔꯤꯒꯦ ꯑꯁ ꯀꯨꯏꯔꯦꯅ ꯎꯨꯟꯅꯠꯇꯕ
ꯑꯁ ꯅꯨꯡꯉꯥꯏꯔꯤ ꯅꯨꯡꯉꯥꯏꯔꯤ ꯌꯥꯝꯊꯤꯅ ꯅꯨꯡꯉꯥꯏꯔꯤ ꯎꯔꯦ ꯀꯨꯏꯔꯦ ꯑꯣꯟꯅꯗꯕꯁꯨ ꯅꯣꯡꯃꯗꯤ ꯎꯅꯕ ꯌꯥꯕꯅꯤ
ꯃꯥꯅꯦ ꯃꯥꯥꯏ ꯎꯅꯥꯁꯦ ꯅꯣꯡꯃ ꯐꯖꯅ ꯃꯔꯨꯞ ꯍꯇꯥꯛ ꯆꯥꯒꯅ ꯊꯕꯛ ꯍꯥꯡꯉꯅꯗꯀꯣ
ꯎꯝ ꯃꯔꯨꯞꯇꯤ ꯀꯃꯥꯏ ꯀꯃꯥꯏꯅ ꯇꯧꯔꯤ ꯍꯧꯖꯤꯀꯥꯟ
ꯃꯔꯨꯞ ꯑꯣꯏꯁꯨ ꯅꯨꯡꯉꯥꯏꯔꯤ ꯍꯥꯏꯇꯥꯔꯦ ꯃꯔꯨꯞ
ꯎꯝ
ꯃꯔꯨꯞꯄꯨ ꯀꯩ ꯃꯊꯦꯜ ꯍꯣꯠꯅꯒꯦ ꯉꯁꯤꯕꯣ
ꯃꯔ ꯉꯁꯤꯗꯤ ꯀꯩꯅꯣ ꯑꯣꯏꯅ ꯆꯥꯔꯤꯅꯦ ꯍꯋꯥꯏ ꯃꯨꯕꯤꯒ ꯌꯣꯡꯆꯥꯛꯀ ꯏꯔꯣꯟꯕꯅꯦ ꯍꯥꯟꯅ ꯏꯔꯣꯜꯂꯒ ꯎꯝ ꯄꯥꯐꯣꯔ ꯑꯃ ꯍꯧꯔꯦ ꯑꯗꯣ ꯆꯪꯊꯣꯝ ꯇꯞꯅ ꯆꯥꯔꯦꯗ ꯃꯔꯨꯞ ꯆꯝꯐꯨꯠ ꯃꯆꯥ ꯑꯃꯒ
ꯃꯇꯝ ꯃꯇꯝꯒꯤꯟꯥꯡꯅꯤ ꯃꯔꯨꯞ ꯍꯑꯣ ꯌꯦꯟꯥꯡꯅꯤ
ꯃꯔꯨꯞ ꯀ ꯑꯣꯏ ꯀꯔꯤ ꯆꯥꯔꯔꯕ
ꯃꯔꯨꯞ ꯑꯩꯈꯣꯏꯁꯨ ꯀꯩꯅꯣ ꯆꯥꯔꯦ ꯉꯁꯤꯗꯤ ꯑꯩꯈꯣꯏ ꯃꯥꯏꯔꯦꯟꯗꯣ ꯑꯩꯈꯣꯏ ꯃꯥꯏꯔꯦꯟ ꯑꯣꯏꯅꯊꯣꯡꯉꯦ ꯉꯁꯤꯗꯤ ꯃꯔꯨꯞ
ꯎꯝ ꯃꯥꯏꯔꯦꯟꯁꯤ ꯍꯟꯗꯛ ꯑꯅꯧꯕꯗꯨꯅꯤꯅꯦ
ꯑꯅꯧꯕ ꯍꯧꯖꯤꯛꯀꯤ ꯌꯥꯝ ꯍꯥꯎꯔ ꯀꯥꯂꯦꯟꯅꯤꯅ ꯃꯩꯔꯦꯟꯁꯤ
ꯎ ꯀꯩꯅꯣꯒ ꯍꯥꯞꯇ꯭ꯔꯣ ꯃꯔꯦꯟꯗ ꯍꯥꯞꯅ ꯑꯩꯈꯣꯏꯒꯤ ꯀꯔꯤ ꯍꯥꯏꯒꯗꯦꯥ
ꯎꯝ ꯍꯥ ꯐꯔꯅꯤ ꯃꯔꯝ ꯑꯗꯨꯅꯦ ꯃꯌꯥꯡ ꯇꯣ ꯅꯍꯥꯥꯟꯕꯃꯨꯛ ꯌꯥꯝ ꯆꯥꯅꯩ ꯃꯥꯒ ꯀꯩꯅꯣ ꯇꯧꯕ ꯊꯣꯡꯕꯁꯤ
ꯌꯥꯝ ꯆꯠꯅꯩ ꯍꯥꯏꯔꯕ
ꯎꯝ ꯆꯥꯅꯩꯌꯦ ꯃꯔꯨꯞ ꯑꯩ ꯃꯥꯒ ꯃꯊꯦꯜꯗ ꯑꯩꯈꯣꯏ ꯍꯥꯞꯄꯗꯣ ꯃꯃꯠꯇ ꯋꯥ ꯇ
ꯍꯅꯤ ꯍ ꯑꯗꯨꯅꯤ ꯑ ꯃꯔꯨꯞꯄꯨ ꯀꯔꯤ ꯀꯔꯤ ꯏꯃꯨꯡꯒꯤ ꯑꯅꯥ ꯑꯌꯦꯛ ꯌꯥꯎꯗꯕꯥ ꯀꯃꯥꯏ ꯀꯃꯥꯏꯅ ꯇꯧꯒꯦ ꯃꯔꯨꯞ ꯍꯜꯂꯣ ꯇꯥꯕ꯭ꯔꯣ ꯃꯔꯨꯞ
ꯑ ꯍꯜꯂꯣ
ꯇꯥꯕꯔ ꯃꯔꯨꯞ
ꯇꯥꯏ ꯇꯥꯏ ꯇꯥꯏ
ꯎꯝ ꯃꯔꯨꯞꯀꯤ ꯃꯔꯨꯞꯨ ꯃꯔꯨꯞꯄꯨ ꯍꯧꯖꯤꯛꯀꯥꯟꯁꯨ ꯑꯅꯥ ꯑꯌꯦꯛ ꯑꯅꯥ ꯑꯌꯦꯛ ꯌꯥꯎꯔꯀꯥꯟ ꯀꯃꯥꯏꯅ ꯇꯧꯒꯦ
ꯑꯅꯥ ꯑꯌꯦꯛ ꯌꯥꯎꯗꯦ ꯃꯔꯨꯞ ꯅꯨꯡꯉꯥꯏꯅ ꯑꯃ ꯂꯩꯔꯦ ꯍꯥꯏꯇꯥꯔꯦ ꯃꯔꯨꯗꯤ ꯀꯃꯥꯏꯅ ꯇꯧꯒꯦ ꯑꯅꯥ ꯑꯌꯥꯎꯕ ꯭ꯔꯣ
ꯑꯁ ꯃꯔꯨꯞ ꯍꯟꯗꯛꯇꯤꯀꯣ ꯍꯨꯝ ꯌꯨꯝꯒꯤ ꯑꯅꯥ ꯑꯌꯦꯛꯇꯤ ꯌꯥꯎꯗ꯭ꯔꯦ ꯃꯔꯨꯞ ꯍꯟꯗꯛꯇꯤ ꯑꯉꯥꯡ ꯑꯃ ꯎꯅꯗꯣꯔꯤ ꯑ ꯑꯩꯁꯨ ꯑꯗꯨꯗ ꯏ ꯅꯨꯄꯤꯒꯤ ꯁꯦꯕꯥ ꯇꯧꯕꯗ ꯑꯁ ꯕꯦꯔꯥꯅꯤ ꯍꯦ ꯋꯥꯔꯦ ꯍꯥꯏꯗꯤ ꯋꯥꯕ ꯍꯥꯏꯗꯤ ꯁꯨꯝ ꯅꯨꯡꯉꯥꯏꯁꯨ ꯅꯨꯡꯉꯥꯏꯔꯤꯅꯤꯀꯣ ꯍꯥꯏꯗꯤ ꯊꯕꯛꯁꯨ ꯌꯥꯝ ꯆꯤꯟꯕ ꯍꯥꯏꯇꯥꯔꯦ
ꯍꯣꯏ ꯏꯇꯥꯎ ꯆꯃꯤ ꯆꯨꯝꯃꯤ ꯆꯟꯒꯅꯤꯦꯇꯣ ꯇ ꯑꯗꯨ ꯑꯗꯨꯅꯦ ꯑꯗꯨ ꯑꯗꯨꯅꯦ ꯏ ꯇꯥꯎ ꯑꯁ ꯑꯉꯥꯡ ꯀꯩꯅꯣ ꯇꯧꯕꯁꯤꯦ ꯀꯣꯏꯇꯥꯎ ꯐꯖꯅ ꯀꯩꯅꯣ ꯁꯦꯕꯥ ꯐꯤꯕ ꯐꯖꯅ ꯇꯧ ꯀꯣꯏ ꯇꯥꯎ
ꯎꯝ ꯃꯣꯏ ꯃꯤꯔꯣꯟ ꯍꯧꯕꯩꯀꯣ
ꯅꯅꯨꯡꯉꯟꯗꯕꯖꯗꯦ ꯇ ꯃꯥꯗꯤ ꯀꯩꯅꯣ ꯇꯧꯧꯕ ꯆꯤꯟꯖꯥꯛꯇꯨ ꯀꯩꯅꯣ ꯇꯧꯔꯒ ꯆꯝꯕꯗ ꯅꯨꯃꯤ ꯏꯇꯥꯎ ꯌꯥꯏꯃꯅ ꯆꯝꯕꯗ ꯑꯗꯨꯝ ꯄꯤꯖꯔꯑꯣ ꯑꯁ ꯑꯁꯥꯕ ꯀꯩꯗꯧꯕ ꯄꯤꯖꯔꯨꯅ ꯌꯥꯏ ꯏꯃꯦ
ꯎꯝ ꯑꯗꯨꯅꯤ ꯑꯩꯁꯨ ꯊꯕꯛ ꯏꯪꯈꯥꯡ ꯑꯝꯇ ꯇꯧꯍꯟꯗ꯭ꯔꯃꯤꯗ ꯑꯩꯅ ꯑꯗꯨꯝ ꯐꯤꯁꯨ ꯐꯤꯖꯥ ꯆꯥꯛ ꯏꯁꯤꯡ ꯊꯣꯡꯕꯁꯦ ꯑꯩꯅ ꯂꯣꯏꯅ ꯇꯧꯔꯝꯃꯤ ꯏꯃꯥꯒ ꯐꯅꯤꯅ ꯑꯌꯥꯝꯕꯅ ꯏꯃꯥꯁꯨ ꯃꯁꯥ ꯁꯣꯟꯣꯟꯗꯣꯏꯅ ꯌꯥꯝ ꯇꯧꯍꯟꯗ꯭ꯔꯦꯕ ꯑꯩꯅ ꯑꯣꯏꯅ ꯇꯧꯔꯦꯗꯅꯀꯣ
ꯃꯥꯅꯤ ꯃꯥꯅꯤꯗ
ꯉꯝꯕ ꯅꯠꯇꯦꯅ ꯍꯥꯏꯗꯤ ꯊꯕꯛ ꯏꯪꯈꯥꯡꯁꯤ ꯆꯅ ꯆꯒꯤꯁꯅ ꯎꯝ
ꯏꯇꯥꯎꯗ ꯏꯇꯥꯎꯗ ꯊꯕꯛ ꯆꯤꯟꯕꯅꯤꯅ ꯑꯉꯥꯡ ꯀꯩꯀꯩ ꯇꯧꯅꯤꯅ ꯑꯩ ꯏꯇꯥꯎ ꯑꯁ ꯑꯩꯁꯨ ꯏꯇꯥꯎꯗ ꯐꯣꯟ ꯇꯧꯅꯤꯡ ꯇꯧꯅꯤꯡꯅ ꯏꯇꯥꯎ ꯑꯩꯁꯨ ꯊꯕꯛ ꯆꯤꯟꯕꯒꯤ ꯁꯣꯝꯗ ꯑꯩꯈꯣꯏꯒꯤ ꯑꯁ ꯑꯉꯥꯡꯁꯤꯡ ꯑꯩꯈꯣꯏꯒꯤ ꯅꯍꯥꯟ ꯁꯥꯟꯅꯕꯒꯤ ꯀ꯭ꯔꯤꯛꯀꯦꯠ ꯁꯥꯟꯅꯕꯒꯤ ꯑꯩꯈꯣꯏꯒꯤ ꯑꯃ ꯇꯣꯔꯅꯥꯃꯦꯟ ꯑꯃ ꯇꯧꯋꯦꯕ ꯏꯇꯥꯎ ꯑꯩꯈꯣꯏꯒꯤ ꯈꯨꯟꯒꯤ ꯍꯥꯏꯇꯥꯔꯦ ꯑꯉꯥꯡꯁꯤꯡꯒ ꯁꯤꯜꯂꯒ ꯍꯥꯏꯇꯥꯔꯦ ꯑꯃ ꯁꯥꯟꯅꯩꯌꯦꯕ ꯑꯗꯨꯗ ꯌꯥꯎꯔꯨꯕ ꯍꯥꯏꯇꯥꯥꯔꯦꯇꯣ ꯑꯁ ꯑꯗꯨ ꯍꯟꯗꯛꯀꯤ ꯇꯣꯔꯅꯥꯃꯦꯟꯗꯨꯗꯤ ꯏꯇꯥꯎ ꯀꯩꯅꯣ ꯇꯧꯔꯦ ꯐꯥꯏꯅꯦꯜꯗ ꯑꯩꯈꯣꯏ ꯂꯩꯍꯧꯔꯦ ꯍꯥꯏꯦ
ꯑꯁ ꯀꯃꯥꯏꯅ ꯇꯧꯔꯤ ꯅꯣꯏ ꯇꯥꯎ ꯐꯅꯤꯗ ꯂꯩꯍꯣꯏꯗꯣ ꯑꯁ
ꯑꯗꯨꯗꯩ ꯅꯨꯃꯤꯠꯁꯤ ꯂ ꯂꯩꯇꯕ ꯍꯥꯏꯇꯥꯔꯦ ꯏꯇꯥꯎ ꯑꯁ ꯑꯉꯥꯡꯁꯤꯡꯗꯨ ꯊꯣꯏꯅꯗꯤ ꯁꯥꯟꯅꯖꯕꯅꯤ ꯑꯗꯨ ꯏꯇꯥꯎ ꯏꯇꯥꯎ ꯌꯥꯗꯕ ꯍꯥꯏꯗꯣꯏꯔꯥ ꯀꯃꯥꯏꯅ ꯍꯥꯏꯗꯣꯏꯅꯣ ꯑꯩꯈꯣꯏꯅ ꯍꯥꯟꯅ ꯕꯦꯠ ꯄꯥꯏꯕ ꯍꯥꯏꯇꯥꯔꯦ ꯏꯇꯥꯎ ꯑꯩꯈꯣꯏꯅ ꯑꯍꯥꯟꯕ ꯏꯅꯤꯡꯁꯤ ꯕꯦꯠ ꯄꯥꯏꯔ ꯑꯗꯨꯒ ꯑꯩꯈꯣꯏꯅ ꯔꯟꯁꯤ ꯌꯥꯝꯅ ꯂꯧꯕ ꯉꯝꯈꯤꯗꯕ ꯍꯥꯏꯇꯥꯔꯦ ꯏꯇꯥꯎ ꯁꯨꯃꯥꯏꯅ ꯇꯧꯔꯒ ꯑꯩꯈꯣꯏꯒꯤ ꯑꯉꯥꯡꯁꯤꯡꯁꯤ ꯈꯤꯇꯪ ꯃꯁꯥꯁꯤ ꯁꯣꯛꯄ ꯈꯤꯇꯪ ꯌꯥꯎꯈꯤꯕ ꯍꯥꯏꯇꯥꯔꯦ ꯏꯇꯥꯎ ꯅꯨꯃꯤꯠꯁꯤꯦ ꯑꯗꯨ ꯇꯒ ꯑꯁ ꯅꯨꯡꯉꯥꯏꯇꯦ ꯇꯥꯎꯗꯩ ꯅꯨꯃꯤꯠꯇꯨꯃꯗꯤ ꯑꯔꯥꯡ ꯁꯣꯛꯄ ꯌꯥꯎꯋ ꯑꯃꯨ ꯁꯤꯟꯕꯅꯤꯅꯀꯣꯥꯎ ꯑꯩꯈꯣꯏꯒꯤ ꯔꯟꯁꯤ ꯑꯣꯚꯔ ꯀꯩꯅꯣ ꯁꯥꯟꯅꯕꯅꯦꯕ ꯑꯣꯚꯔ ꯀꯨꯟ ꯁꯥꯟꯅꯕ ꯍꯥꯏꯇꯥꯔꯦ
ꯎꯝ ꯑꯣ ꯇ꯭ꯋ ꯇ꯭ꯋꯦꯟꯇꯤ ꯃꯦꯁꯅꯦꯅꯦ ꯑꯗꯨꯗꯤ
ꯇ ꯇ꯭ꯋꯦꯟꯤꯅꯤ
ꯎꯝ
ꯆꯥꯟꯅꯃꯤꯁꯦ ꯑꯩꯈꯣꯏ ꯔꯟꯁꯤ ꯌꯥꯝ ꯂꯧꯕ ꯉꯝꯗꯅ ꯀꯩꯅꯣꯒꯤ ꯆꯥꯡ ꯂꯧꯕ ꯍꯥꯏꯗꯤ ꯋꯥꯟ ꯊꯥꯔꯇꯤ ꯍꯥꯏꯇꯥꯔꯦ ꯁꯨꯃꯥꯏꯅ ꯂꯧꯕ ꯌꯥꯝꯅꯗꯤꯛ ꯉꯪꯈꯤꯗ꯭ꯔꯦ ꯂꯧꯕꯁꯦ ꯑꯉꯥꯡꯁꯤꯡ ꯁꯣꯛꯄ ꯀꯩꯅꯣ ꯇꯧꯕ ꯌꯥꯎꯝꯅ ꯑꯗꯨ ꯃꯣꯏꯅ ꯇꯥꯔꯒꯦꯠ ꯇꯧꯀꯥꯟꯗ ꯑꯩꯈꯣꯏꯅ ꯑꯃꯨꯛ ꯕꯣꯜ ꯂꯪꯉꯦ ꯣꯂꯪ ꯃ ꯁꯤꯗ ꯃꯣꯏ ꯃꯣꯏꯒꯤꯁꯨ ꯋꯤꯀꯦꯠ ꯁꯤꯗꯕꯅꯤ ꯅꯠꯇꯦ ꯁꯤꯌꯦꯕꯀꯣ ꯑꯩꯈꯣꯏꯒꯤꯁꯨ ꯕꯣꯂꯔ ꯐꯖꯕꯅꯤꯅ ꯃꯣꯏꯁꯨ ꯃꯉꯥꯁꯤꯗꯒ ꯃꯣꯏꯅ ꯑꯣꯚꯔ ꯑꯩꯈꯣꯏꯒꯤ ꯑꯣꯚꯔ ꯑꯅꯤ ꯋꯥꯠꯂ ꯃꯣꯏꯅ ꯊꯣꯏꯈꯔꯦꯕ ꯂꯥꯏꯅ ꯑꯗꯨ ꯑꯗꯨꯃꯥꯏꯅ ꯇꯧꯋꯤ ꯏꯇꯥꯎ ꯅꯨꯡꯉꯥꯏꯇꯦ ꯏꯇꯧꯁꯨ
ꯎ ꯊꯣꯏꯈ꯭ꯔꯦ ꯑꯦ ꯏꯇꯥꯎ ꯀꯔꯤꯝ ꯈꯟꯒꯅꯨꯗ ꯃꯊꯪ ꯃꯌꯥꯝ ꯂꯩꯁꯤ
ꯑꯣꯏ ꯏꯇꯥꯎꯎ ꯑꯃ ꯁꯤꯟꯒꯅꯤ ꯍꯥꯏꯕ ꯑꯉꯥꯡꯁꯤꯡꯁꯨ ꯑꯩꯅ ꯍꯥꯏꯕ ꯑꯦ ꯍꯟꯗꯛꯀꯤꯗꯤ ꯑꯍꯥꯟꯕ ꯃꯦꯠꯁꯤꯅ ꯅꯣꯏ ꯄꯦꯟꯊꯣꯛꯑꯣ ꯍꯥꯏꯗꯤ ꯅꯤꯡꯍꯟꯅꯕ ꯇꯧꯔ ꯅꯣꯏ ꯍꯥꯏꯗꯤ ꯃꯊꯪ ꯀꯟꯅ ꯍꯣꯠꯅꯔꯒ ꯃꯊꯪ ꯑꯩꯈꯣꯏꯅ ꯐꯥꯏꯅꯦꯜ ꯂꯧꯁꯦ ꯊꯥꯏꯅꯔꯦꯕ ꯑꯩꯈꯣꯏꯅꯁꯨ
ꯎꯝ ꯃꯥꯅꯤ ꯃꯥꯅꯤ ꯈꯔ ꯇꯧꯒꯗꯅ ꯑꯉꯥꯡꯁꯤꯡꯗꯤ ꯋꯥꯈꯜ ꯁꯣꯡꯊꯥꯍꯟꯕ ꯌꯥꯗꯦꯕ
ꯃꯣꯏꯗꯤ ꯏꯟꯈꯠꯂꯛꯏꯕꯅꯤꯅ ꯇꯧꯔꯒ ꯁꯣꯟꯊꯈꯤꯗꯅꯕ ꯍꯥꯏ ꯇꯥꯔꯦ ꯑꯗꯨꯃꯥꯏꯅ ꯇꯧꯔꯒ ꯁꯥꯟꯅꯁꯦ ꯍꯥꯏꯗ ꯐꯖꯅ ꯍꯥꯏꯅꯔꯦ
ꯎꯝ ꯍꯣꯏ ꯑꯗꯨꯗꯤ ꯑꯩꯁꯨ ꯃꯇꯝ ꯐꯪꯉꯗꯤ ꯂꯥꯛꯈꯤ ꯁꯥꯟꯅꯕ ꯑꯩꯈꯣꯏꯁꯨ ꯅꯍꯥꯟꯋꯥꯏ ꯁꯥꯟꯅꯔꯝꯕꯅꯤꯅ ꯁꯨꯝ ꯁꯥꯟꯅꯅꯤꯡꯉꯦꯕ
ꯀꯣꯛ ꯌꯥꯎꯒ ꯅꯩꯗꯨꯅꯤ ꯑꯗꯩ ꯑꯉꯥꯡꯁꯤꯡꯁꯨ ꯃꯣꯏꯁꯨ ꯍꯧꯖꯤꯛ ꯀꯟꯅ ꯁꯥꯟꯅꯍꯜꯂꯦꯕ ꯑꯩꯅ ꯇꯝꯃꯒ ꯇꯧꯔꯒ ꯑꯗꯣ ꯃꯣꯏꯒꯤ ꯇꯤꯝꯗꯁꯨ ꯐꯥꯏꯅꯦꯜ ꯆꯪꯈꯤꯕ ꯅꯨꯃꯤꯠꯇꯨꯒꯤ ꯇꯤꯝꯗꯁꯨ ꯑꯩꯈꯣꯏꯒꯤ ꯑꯩꯈꯣꯏ ꯈꯨꯜꯒꯤ ꯄꯨꯂꯤꯁ ꯇꯤꯝꯒ ꯇꯥꯕ ꯍꯥꯏꯇꯥꯥꯔꯦꯅꯦ ꯄꯨꯂꯤꯁ ꯀꯥꯡꯕꯨ ꯐꯖ ꯍꯩꯌꯦꯕ ꯁꯥꯟꯅꯕꯒꯤ ꯍꯅ ꯍꯥꯟꯅꯗꯒꯤ ꯁꯥꯟꯅꯕꯅꯤꯅ
ꯎꯝ ꯎꯝ ꯎꯝ
ꯁꯤꯡꯗꯤ ꯁꯥꯟꯅꯗꯕ ꯀꯨꯏꯔꯔꯕꯅꯤ ꯁꯥꯟꯅꯕ ꯀꯨꯌꯦꯛꯇꯔꯦꯕ ꯑꯗꯨꯅ ꯃꯣꯏꯅ ꯈꯤꯇꯪ ꯌꯥꯝ ꯍꯩꯕ ꯍꯦꯟꯕ ꯌꯥꯏꯗ ꯃꯣꯏꯅ ꯑꯩꯈꯣꯏꯅ ꯑꯗꯨꯝ ꯌꯥꯝ ꯍꯦꯟꯅ ꯀꯩꯁꯨ ꯊꯣꯏꯕ ꯅꯠꯇꯦ ꯃꯣꯏꯅ ꯂꯥꯛꯁꯟꯕ
ꯃꯥꯅꯤ ꯃꯥꯅꯤ
ꯋꯥꯎꯅ ꯃꯊꯪꯗ ꯑꯩꯈꯣꯏꯅ ꯁꯣꯏꯗꯅ ꯊꯣꯏꯒꯅꯤꯅ ꯍꯥꯏꯅ ꯍꯥꯏꯔꯒ ꯊꯦꯝꯃꯤꯕꯅꯤ ꯑꯉꯥꯡꯁꯤꯡꯗꯨꯣ
ꯍꯣꯏꯗꯤ ꯑꯉꯥꯡꯁꯤꯡꯗꯨ ꯀꯩꯅꯣꯅꯦ ꯑꯗꯨ ꯃꯊꯪ ꯁꯥꯟꯅꯔ ꯀꯥꯔꯗ ꯑꯣꯏꯒꯦ
ꯃꯥꯅꯤ ꯃꯥꯅꯤ ꯏꯇꯥꯎ ꯑꯗꯨꯅꯦ ꯈꯤꯇꯪ ꯃꯊꯪꯗꯩꯗꯤ ꯄ꯭ꯔꯥꯏꯖꯁꯨ ꯎꯝ ꯃꯥꯅ ꯆꯥꯎꯅꯦꯅ ꯍꯥꯏꯔꯦꯕ ꯀꯣ ꯏꯇꯥꯎ ꯑꯩꯈꯣꯏꯒꯤ ꯍꯣꯏ ꯂꯩꯕꯥꯛꯀꯤ ꯑꯣꯏꯅ ꯁꯤꯜꯂꯛꯀꯅꯤ ꯃꯊꯪꯗ ꯇꯣꯔꯅꯥꯃꯦꯟꯁꯤ ꯏꯇꯥꯎ ꯑꯗꯨꯅ ꯏꯇꯥꯎꯔꯁꯨ ꯑꯩꯅ ꯑ ꯀꯩꯅꯣ ꯇꯧꯕ ꯆꯤꯂꯝꯒꯅꯤ ꯑꯗꯨꯁꯨ ꯏꯇꯥꯎ ꯌꯥꯎꯕ ꯌꯥꯔꯗꯤ ꯑꯩꯈꯣꯏꯗ ꯑꯣꯏꯅ ꯌꯥꯎꯌꯣꯅꯦ꯫ ꯍꯥꯏꯅ
ꯎꯝ ꯌꯥꯏ ꯌꯥꯏ ꯇꯧꯔ ꯂꯣꯏꯔꯦ ꯀꯩꯅꯣ ꯇꯧꯁꯦꯗꯤ ꯑꯩꯈꯣꯏꯁꯨ ꯁꯥꯟꯅ ꯈꯣꯠꯅꯕꯁꯦ ꯄꯥꯝꯕꯅꯤꯅꯀꯣ ꯍꯦꯛꯇ ꯑꯗꯨꯝ ꯌꯥꯎꯅꯤꯡꯉꯦꯕ
ꯃꯍꯧꯁꯥꯗ ꯀꯩ ꯏꯇꯥꯎ ꯑꯗꯨꯝ ꯀ꯭ꯔꯤꯛꯀꯦꯠ ꯀꯩꯀꯩ ꯁꯥꯟꯅꯕꯁ ꯏꯇꯥꯎ ꯑꯗꯨꯝ ꯄꯥꯝꯃꯕꯅꯤꯅ ꯊꯥꯏꯅꯗꯒꯤ ꯁꯥꯟꯅ ꯂꯥꯛꯄꯅꯤꯅꯗ
ꯎꯝ ꯑꯗꯨꯅꯤ ꯏꯇꯥꯎ ꯑꯩꯁꯨ ꯈꯜꯂꯤꯕꯅꯤ ꯏꯇꯥꯎ ꯑꯗꯨꯅꯤ ꯑꯁ ꯌꯨꯝꯒꯤꯀꯣ ꯊꯕꯛ ꯏꯪꯈꯥꯡ ꯆꯤꯟꯕꯁꯤꯗ ꯏꯇꯥꯎ ꯑꯁ ꯍꯥꯏ ꯀꯥꯟꯅꯗꯦꯍꯦ ꯍꯥꯏ ꯀꯥꯟꯅꯗꯦ ꯍꯥꯏꯅꯤ ꯆꯥꯛꯄꯨ ꯊꯣꯡꯗꯣꯏꯔ ꯑꯉꯥꯡꯒꯤꯕꯨ ꯁꯦꯕꯥ ꯇꯧꯗꯨꯏꯔ ꯑꯗꯩ ꯃꯣꯏꯁꯤꯀꯣ ꯌꯥꯝ ꯁꯥꯎꯒꯠꯂꯦꯕ ꯑꯗꯨꯅ ꯑꯗꯣ ꯍꯧꯖꯤꯛꯀꯥꯟꯁꯤꯀꯣꯅ ꯁꯥꯎꯍꯟꯕ ꯌꯥꯗꯦ ꯑꯗꯨꯅ ꯁꯦꯕꯥꯕꯨ ꯇꯧꯕꯅꯦ ꯐꯥꯒꯤꯕꯨ ꯇꯧꯕꯅꯦ ꯑꯁ ꯚꯦꯔꯥ ꯀꯥꯔꯦ
ꯃꯥꯅꯦ ꯏꯇꯥꯎ ꯉꯥꯏꯍꯥꯛ ꯑꯃꯨꯛ ꯅꯣꯛꯊꯣꯛꯄ ꯀꯩꯅꯣ ꯇꯧꯔꯒ ꯊꯦꯝꯃ ꯈꯣꯠꯂꯒ ꯑꯉꯥꯡꯒꯤ ꯇꯥꯏꯞꯇ ꯇꯥꯔꯦ ꯃꯣꯏꯁꯦ
ꯎꯝ꯫
ꯃꯣꯏꯗꯤ ꯃꯁꯥ ꯀꯩꯅꯣ ꯇꯧꯕꯅꯤꯅ꯫ ꯁꯧꯍꯟꯕꯁꯨ ꯌꯥꯗꯕꯅꯤꯅ꯫ ꯍꯣꯏ ꯃꯥꯅꯤ ꯏꯇꯥꯎ ꯑꯗꯨ ꯎꯝ꯫ ꯑꯦ ꯅꯣꯡꯃ ꯏꯇꯥꯎ ꯑꯩꯈꯣꯏꯒꯤ ꯈꯨꯟꯗꯁꯨ ꯑꯃ ꯍꯧꯖꯤꯛꯀꯤ ꯅꯨꯃꯤꯠꯂꯩ ꯑꯃ ꯐꯥꯝ ꯑꯃ ꯇꯧꯕꯗꯣ
ꯍꯣꯏ ꯍꯣꯏ ꯏꯇꯥꯎ꯫
ꯍꯌꯦꯡ ꯅꯣꯡꯃ ꯆꯠꯂꯨꯖꯦ ꯏꯇꯥꯎ ꯁꯨꯇꯤ ꯂꯩꯀꯥꯟꯗ ꯊꯕꯛ ꯍꯥꯡꯀꯥꯟꯗꯀꯣ꯫
ꯌꯥꯏ ꯌꯥꯏ ꯑꯉꯥꯡꯁꯤꯡ ꯄꯨꯊꯣꯛ ꯑ ꯊꯣꯛꯑ ꯆꯠꯂꯨꯕ ꯌꯥꯏ꯫
ꯑꯗꯨ ꯑꯩꯒꯤ ꯁꯥꯟꯅꯔꯣꯏ ꯑꯉꯥꯡꯁꯤꯡꯁꯨ ꯃꯣꯏꯁꯨ ꯆꯠꯅꯤꯡꯉꯦꯅ ꯀꯟꯅ ꯍꯥꯏꯕꯗ ꯍꯥꯏꯕꯗ꯫ ꯑꯩꯅ ꯑꯦ ꯅꯣꯏ ꯀꯦꯀꯦꯗꯣ ꯐꯖꯅ ꯁꯥꯟꯅꯒꯣ ꯀꯣꯀꯣ ꯍꯌꯦꯡ ꯊꯕꯛ ꯍꯥꯡꯀꯥꯟꯗ ꯆꯠꯆꯦꯗ꯫ ꯍꯥꯏ ꯂꯩꯕꯅꯦꯕ ꯑꯩꯅ꯫
ꯎꯝ꯫
ꯏꯇꯥꯎ ꯑꯗꯣ ꯍꯥꯡꯉꯒ ꯆꯠꯂꯨꯖꯤ ꯃꯣꯏꯒꯤ ꯃꯐꯝꯁꯦ ꯌꯥꯝ ꯐꯖꯩ ꯍꯥꯏꯕ ꯐꯣꯇꯣ ꯀꯥꯞꯄ ꯀꯩꯗꯧꯕ ꯍꯥꯏꯇꯥꯔꯦ꯫
ꯎꯝ꯫
ꯃꯐꯝꯗꯨ ꯏꯪꯕꯅꯤꯅ ꯌꯥꯝ ꯐꯖꯩꯑꯦꯕ ꯑꯩꯈꯣꯏꯒꯤ ꯁꯤꯟꯅꯔꯤ ꯀꯩꯀꯩꯗꯣ꯫ ꯐꯣꯟ ꯑꯩꯈꯣꯏꯒꯤ ꯏꯇꯥꯎ ꯐꯣꯟꯗꯖꯨ ꯎꯔꯝꯃꯅꯤ ꯏꯇꯥꯎꯅ ꯑꯗꯨꯝ꯫
ꯎ ꯎꯔꯤ ꯑꯁꯣꯔꯤꯀꯥꯟꯗꯤ ꯅꯨꯃꯤꯠꯡ ꯄꯥꯝꯅ ꯆꯠꯄꯒꯤꯀꯣ ꯐꯣꯇꯣ ꯚꯤꯗꯤꯑꯣ ꯃꯌꯥꯝꯁꯤꯅ
ꯃꯥꯅꯤ ꯃꯥꯅꯤ ꯏꯇꯥꯎ ꯑꯗꯨꯅꯤ ꯏꯇꯥꯎ ꯏꯇꯥꯎꯒꯤ ꯅꯨꯄꯤꯁꯨ ꯍꯌꯦꯡ ꯅꯣꯡꯃ ꯄꯨꯔꯒ ꯐꯖꯅ ꯐꯣꯇꯣ ꯀꯩ ꯀꯥꯞꯄꯁꯨ ꯌꯥꯏꯗꯅꯇꯣ
ꯌꯥꯏꯦ ꯌꯥꯏꯦ ꯃꯣꯏꯁꯨ ꯆꯠꯅꯤꯡꯉꯤ ꯄꯣꯠꯅꯤꯅ ꯃꯥꯁꯨ ꯆꯠꯅꯤꯡꯉꯦ ꯍꯥꯏꯕꯅꯤ ꯑꯩꯅ ꯏꯁꯥꯗꯣ ꯈꯔ ꯉꯝꯗꯦ ꯇꯗꯨ ꯌꯥꯝ ꯆꯠꯊꯣꯛꯄꯗꯨ ꯄꯥꯝꯗꯦ ꯍꯥꯏꯕ ꯑꯗꯨ ꯀꯣꯛ ꯅꯅꯨꯡꯃ ꯋꯥꯈꯜ ꯅꯨꯡꯉꯥꯏ ꯄꯨꯊꯣꯛꯄꯤ ꯌꯦꯜ ꯂꯣꯏꯖꯦ
ꯃꯥꯏ ꯃꯃꯥꯏ ꯇꯥꯎ ꯏꯇꯥꯎꯒꯤꯦ ꯑꯉꯥꯡ ꯏꯇꯥꯎ ꯑꯉꯥꯡ ꯎꯅꯗꯕꯁꯨ ꯋꯥꯠꯂꯝꯃꯔꯣꯏ ꯆꯠꯇ꯭ꯔꯦ ꯍꯥꯏꯗꯅꯦ ꯃꯥꯅꯦ ꯇꯗ ꯑꯉꯥꯡ ꯎꯅꯔꯒ ꯇꯞꯅ ꯆꯠꯄ ꯌꯥꯏꯗ ꯋꯥꯠꯂꯤꯗ ꯇꯝ ꯂꯩꯔꯦꯕꯅꯃꯤ
ꯃꯥꯅꯤ ꯃꯥꯅꯤ ꯅꯣꯏꯅ ꯑꯗꯨꯒꯤ ꯀꯅꯣꯅꯦ ꯐꯣꯟ ꯇ ꯎꯔꯤꯁꯤꯅꯦ ꯏ ꯃꯥ ꯃꯥꯟꯅ
ꯃꯥꯅꯤ ꯃꯥꯅꯤ ꯇ
ꯃꯣꯏꯅ ꯁꯨꯝꯠ ꯃꯣꯏꯅ ꯅꯨꯄꯤ ꯑꯉꯥꯡ ꯑꯣꯏꯕꯅꯤꯅꯀꯣ ꯁꯨꯝ ꯆꯠꯅꯤꯡꯗꯅ ꯇꯧꯔꯤꯕ ꯄꯣꯠꯅꯤꯅ ꯑꯩꯈꯣꯏꯗꯤ ꯅꯨꯄꯥꯍꯣꯏꯗꯤ ꯑꯩꯗꯤ ꯀꯣ ꯀꯌꯥꯐꯤ ꯂꯩꯇꯦꯕ
ꯅꯨꯡꯉꯥꯏ ꯑꯩꯈꯣꯏꯅ ꯑꯃꯨꯛ ꯁꯥꯟ ꯈꯣꯠꯅꯕꯗ ꯀꯩꯅꯣ ꯇꯧꯕ ꯑꯗꯣ ꯑꯉꯥꯡꯁꯤꯡ ꯑꯩꯅ ꯑꯃꯨꯛ ꯆꯠꯁꯦꯗ ꯍꯥꯏꯕꯅꯤꯅ ꯑꯃꯨꯛ ꯅꯨꯡꯉꯥꯏꯇꯦꯗ
ꯎꯝ ꯄꯨꯕꯤꯌꯨ ꯄꯨꯕꯤꯌꯨ ꯑꯉꯥꯡꯁꯤꯡꯗꯣ ꯑꯝꯇ ꯍꯥꯟꯅ ꯑꯝꯇ ꯃꯣꯏ ꯑꯇꯪ ꯄꯨꯕꯤꯌꯨ ꯍꯥꯏꯗꯤ ꯃꯣꯏ ꯅꯨꯡꯉꯥꯏꯍꯜꯂꯕ
ꯃꯥꯅꯤ ꯃꯣꯏꯁꯨ ꯐꯣꯇꯣ ꯀꯩ ꯀꯥꯞꯅꯤꯡꯕ ꯍꯥꯏꯇꯥꯥꯔꯦ ꯃꯣꯏꯁꯨ
ꯎꯝ ꯃꯇꯝꯁꯤꯒꯤ ꯃꯇꯝꯁꯤꯒꯤ ꯆꯠꯅꯕꯤꯅꯤꯅꯦ ꯀꯩꯣ ꯃꯈꯣꯏꯅ ꯍꯥꯏꯔꯨ ꯌꯥꯕ ꯅꯠꯇ꯭ꯔꯅꯤ ꯃꯔꯨꯞ
ꯋꯥꯅ ꯋꯥꯅꯤ ꯇ ꯏꯇꯥꯎ ꯑꯗꯨꯅꯦ ꯃꯊꯪꯒꯤ ꯃꯊꯪꯒꯤ ꯏꯇꯥꯎ ꯃꯊꯪ ꯆꯍꯗꯧꯕ ꯑꯩꯈꯣꯏꯒꯤ ꯑꯆꯧꯕ ꯇꯣꯔꯅꯥꯃꯦꯟꯗꯣ ꯑꯣꯗꯀꯥꯎ ꯑꯍꯩꯕ ꯇꯤꯝ ꯈꯔ ꯑꯩꯈꯣꯏꯒꯤ ꯑꯣꯏꯇꯥꯥꯔꯦ ꯑꯩꯈꯣꯏ ꯂꯩꯕꯥꯛꯀꯤ ꯑꯩꯈꯣꯏꯒꯤ ꯈꯨꯜꯗꯨꯒꯤ ꯍꯥꯏꯇꯥꯥꯔꯦ ꯑꯍꯩꯕ ꯇꯤꯝ ꯌꯥꯝ ꯊꯣꯛꯂꯛꯀꯅꯤ ꯍꯥꯏꯅ ꯇꯥꯏ ꯇ ꯑꯩꯈꯣꯏꯁꯨ ꯃꯥꯏ ꯄꯥꯛꯅꯕ ꯁꯥꯟꯅꯁꯤ ꯅꯨꯃꯤꯠꯇꯨꯗꯤꯀꯣ
ꯍꯣꯏ ꯍꯣꯏ ꯍꯣꯏ ꯇꯅꯣꯟ ꯇꯅꯣꯟ
ꯎꯝ ꯍꯣꯏꯇꯥ ꯑ ꯑꯗꯨ ꯋꯥꯔꯤꯁꯦ ꯅꯨꯡꯉꯥꯏꯇꯥꯎ ꯑꯉꯥꯡꯁꯤꯡ ꯑꯉꯥꯡꯁꯤꯡ ꯁꯤꯡꯁꯨ ꯂꯥꯏꯔꯤ ꯑꯉꯥꯡꯁꯤꯡꯒ ꯋꯥꯔꯤ ꯈꯔ ꯁꯥꯟꯅꯔꯤꯈꯩ ꯇꯥꯎ
ꯍ ꯍꯣ ꯐꯔꯦ ꯐꯔꯦ ꯑꯗꯨꯗꯤ ꯎꯝ ꯎꯝ